ꯍꯜꯂꯣ ꯍꯜꯂꯣ ꯅꯈꯣꯟ ꯇꯥꯗꯤꯌꯦ ꯍꯜꯂꯣ ꯍꯜꯂꯣ ꯇꯥꯕ꯭ꯔꯣ ꯇꯥꯕ꯭ꯔꯣ
ꯍꯜꯂꯣ
ꯑꯣ ꯇꯥꯔꯦ ꯇꯥꯔꯦ
ꯑꯁ
ꯋꯥ ꯉꯥꯡꯗꯕꯖꯥꯠꯔꯣ ꯅꯪ
ꯑꯩꯅ ꯍꯜꯂꯣ ꯍꯜꯂꯣ ꯍꯥꯏꯔꯒꯦ ꯅꯪꯅ ꯁꯨꯛ ꯈꯨꯝ ꯈꯨꯝꯗꯦ
ꯍꯧꯖꯤꯛ ꯈꯛꯇ ꯇꯥꯏ ꯑꯩꯗꯣ ꯃꯐꯝꯗꯨ ꯀꯣꯢ ꯆꯠ ꯆꯠꯄ
ꯑꯣ ꯑꯗꯣ ꯍꯧꯖꯤꯛ ꯅꯦꯠꯋꯥꯛ ꯐꯔꯕꯅꯤꯅ ꯂꯦꯡꯉꯅꯨ ꯑꯗꯨꯗꯒꯤ
ꯑꯣ
ꯆꯥꯛ ꯆꯥꯔꯕꯣ
ꯆꯥꯔꯦ ꯍꯣꯏ ꯅꯪꯗꯤ
ꯆꯥꯔꯦ ꯀꯩꯗꯧꯔꯤꯅꯣ
ꯍꯧꯖꯤꯛ ꯈꯛꯇ ꯃꯄꯥꯟꯗ ꯍꯪꯆꯤꯠ ꯂꯥꯡꯉꯒ ꯐꯃꯨꯡꯗ ꯆꯪꯕꯗ ꯉꯥꯏꯔꯤ
ꯏꯁ ꯌꯥꯝ ꯅꯨꯡꯉꯥꯏꯅꯦꯍꯦ
ꯑꯩꯗꯤ ꯉꯁꯥꯏ ꯅꯨꯡꯊꯤꯟꯗꯒꯤ ꯐꯃꯨꯡꯗ ꯍꯤꯞꯄꯁꯦ ꯍꯤꯞꯄꯁꯦ
ꯌꯥꯝ ꯅꯨꯡꯉꯥꯏꯔꯦ ꯅꯣꯏ ꯃꯉꯥꯏꯔꯅꯦ ꯅꯨꯡꯉꯥꯏꯕ ꯄꯨꯟꯁꯤ ꯍꯥꯏꯕꯗꯣ
ꯏꯁ ꯏꯕꯦꯝꯃ ꯅꯪꯅꯕꯨ ꯅꯨꯡꯉꯥꯢꯔꯦ ꯑꯩꯈꯣꯏꯗꯤ ꯌꯥꯝ ꯋꯥꯏꯑꯦ
ꯑꯩꯈꯣꯏꯕꯨ ꯅꯨꯡꯉꯥꯏꯕ ꯌꯧꯄꯣꯠ ꯅꯠꯇꯦꯗ
ꯀꯔꯤ ꯃꯊꯦꯜ ꯆꯥꯔꯒꯦ ꯉꯁꯤ
ꯉꯁꯤꯁꯦ ꯌꯦꯟ ꯊꯣꯡ ꯕ ꯑꯃꯒ ꯆꯝꯐꯨꯠ ꯑꯃꯒ ꯀꯥꯡꯁꯣꯏ ꯑꯃꯒ
ꯋꯥ ꯋꯥ ꯌꯥꯝ ꯍꯥꯎꯕ ꯃꯥꯜꯂꯦ
ꯑꯩꯗꯤ ꯏꯊꯟꯇ ꯂꯩꯕꯅꯤꯅ ꯑꯌꯨꯛꯀꯤ ꯆꯥꯛꯇꯨꯁꯨ ꯏꯟꯁꯥꯡꯗꯨꯁꯨ ꯅꯨꯡꯊꯤꯟꯗ ꯑꯣꯏꯅ ꯆꯥꯔꯦ ꯑꯗꯨꯅ ꯑꯩꯅ ꯉꯁꯤ ꯆꯥꯕꯗꯣ ꯀꯔꯤꯔ ꯆꯥꯛꯋꯥꯏꯒ
ꯋꯥꯏꯒ
ꯁꯧꯒ꯭ꯔꯤ
ꯑꯁ ꯍꯥꯎꯏꯅꯦ
ꯎꯝ
ꯍꯋꯥꯏ ꯍꯋꯥꯏ ꯆ ꯆ ꯍꯋꯥꯏ ꯑꯩꯒ ꯁꯧꯒꯔꯤꯒꯗꯤ ꯆꯥ ꯌꯥꯝ ꯆꯪꯕꯅꯤꯀꯣ
ꯆꯪꯉꯣ ꯌꯥꯗ꯭ꯔꯦ ꯑꯩꯗꯤ ꯅꯪ
ꯌꯥꯝ ꯆꯥꯁꯜꯂꯣꯍꯦ ꯈꯔ ꯅꯣꯏꯔꯒ ꯈꯔ ꯐꯖꯅꯕ
ꯑꯗꯨ ꯑꯗꯨ ꯅꯣꯏꯅꯕꯗꯣ ꯅꯣꯏ ꯀꯦꯟꯁꯥꯡꯗꯣ ꯊꯤꯂꯛꯑꯣ
ꯎ
ꯅꯣꯏꯒꯤ ꯃꯊꯦꯜꯗꯣ ꯊꯤꯜꯂꯑꯣ
ꯑꯩꯈꯣꯏ ꯌꯨꯝꯒꯤ ꯃꯤꯁꯤꯡꯗꯣ ꯊꯤꯕꯣꯡ ꯂꯣꯏ ꯂꯥꯎꯅ ꯄꯤꯊꯣꯛꯅꯤꯉꯥꯏ ꯂꯩꯇꯦꯅꯦ
ꯂꯣꯏꯁꯤꯟꯈ꯭ꯔꯕꯣ
ꯂꯣꯢꯁꯤꯒꯔꯦ
ꯆꯥꯗ꯭ꯔꯤꯉꯩ ꯃꯃꯥꯡꯗ ꯈꯔ ꯈꯥꯏꯔꯛꯀꯗꯕꯅꯤꯅꯦ
ꯈꯥꯏꯗꯣꯛꯅꯤꯡꯉꯥꯏ ꯂꯩꯗꯨꯅꯦ ꯍꯣꯏ ꯌꯨꯝ ꯃꯤꯁꯤꯡꯗ ꯊꯤꯕꯣꯡ ꯂꯣꯏ ꯂꯥꯎꯕꯅꯤꯅ
ꯅꯠꯇꯦ ꯅꯪꯅ ꯆꯥꯒꯗꯕ ꯁꯔꯨꯛꯇꯣ
ꯑꯁ ꯑꯩꯅ ꯆꯥꯒꯗꯕ ꯁꯔꯨꯛ ꯑꯩꯅ ꯆꯥꯒꯗꯕ ꯁꯔꯨꯛ ꯑꯗꯨ ꯅꯪꯉꯣꯟꯗ ꯄꯤꯊꯣꯛꯈ꯭ꯔꯗꯤ ꯑꯩ ꯂꯩꯇ꯭ꯔꯦꯗꯅ
ꯑꯃ ꯅꯪꯅꯥꯒ ꯑꯃ ꯆꯥꯒꯗꯕꯗꯣ ꯇꯪꯈꯥꯏ ꯄꯤꯊꯣꯛꯄꯗꯣ ꯀꯌꯥꯝ ꯀꯥꯏꯔꯒꯦ ꯅꯪ
ꯑꯁ ꯂꯦꯝꯗ꯭ꯔꯦ ꯍꯌꯦꯡꯋꯥꯢ ꯑꯩ ꯄꯩꯁꯥ ꯈꯨꯜꯂꯀꯥꯟꯗ ꯀꯣ ꯍꯌꯦꯡꯋꯥ ꯑꯩ ꯄꯩꯁꯥ ꯌꯥꯝ ꯈꯨꯜꯂꯀꯥꯟꯗ ꯌꯥꯝ ꯊꯣꯡꯕꯤꯒꯦ
ꯄꯩꯁꯥꯗꯤ ꯄꯩꯁꯥꯅꯤ ꯁꯥꯗꯤ ꯁꯥꯅꯤ ꯄꯩꯁꯥꯒꯁꯦ ꯄꯩꯁꯥꯒ ꯁꯥꯒ ꯀꯩꯅꯣ ꯇꯧꯕ ꯌꯥꯗꯦ
ꯑꯦ ꯄꯩꯁꯥꯅ ꯁꯥ ꯂꯩꯒꯗꯧꯕꯅꯤꯅꯦ ꯀꯔꯤꯒꯤꯔ ꯅꯪ ꯑꯣ ꯄꯩꯁꯥ ꯂꯩꯇ꯭ꯔꯗꯤ ꯄꯩꯁꯥ ꯗ꯭ꯔ ꯄꯩꯁꯥ ꯂꯩꯇ꯭ꯔꯗꯤ ꯁꯥ ꯂꯩꯒꯗ꯭ꯔꯣ
ꯑꯗꯨ ꯅꯪꯒꯤ ꯄꯩꯁꯥꯅ ꯂꯩꯕ ꯅꯠꯇꯦꯅꯦ
ꯉꯁꯤ ꯉꯁꯤ ꯑꯩꯅ ꯂꯩꯕꯅꯦ ꯑꯗꯨꯒꯤꯅꯦ ꯑꯩꯅꯦ ꯂꯥꯏ ꯑꯩꯅ ꯂꯥꯏꯕꯅꯤꯅ ꯂꯩ
ꯅꯪꯅ ꯂꯩꯕꯅꯤꯅ ꯅꯪꯅ ꯂꯣꯏ ꯆꯥꯊꯣꯛꯑꯃꯅꯤꯌꯦ
ꯆꯥꯅꯤꯡꯉꯥꯏ ꯂꯩꯇ꯭ꯔꯦ ꯌꯦꯟꯒꯤ ꯁꯔꯨ ꯃꯆꯦꯠ ꯃꯆꯦꯠꯗꯣ ꯍꯧꯗꯣꯡ ꯐꯥꯎ ꯆꯥꯕ ꯐꯪꯗꯦꯕ
ꯁꯤꯜ ꯑꯃꯅꯤꯅꯤꯌꯦ ꯑꯗꯣ ꯅꯆꯥꯅꯨꯄꯤꯗꯤ ꯆꯥꯕ ꯐꯪꯕ꯭ꯔꯣ
ꯁꯤꯒꯂꯒ ꯎꯈ꯭ꯔꯦ
ꯑꯣꯏꯖꯅꯤꯡꯉꯤꯗ ꯅꯆꯥꯅꯨꯄꯤ ꯑꯣꯏ ꯑꯣꯏꯅ
ꯀꯊꯥꯡ ꯃꯄꯣꯛꯇ ꯂꯩꯔꯝꯃꯗꯤ ꯑꯣꯏꯁꯦꯀꯣ
ꯑꯦ ꯅꯪꯅ ꯏꯃꯥ ꯑꯣꯏꯗꯣꯏꯕ ꯑꯩ
ꯏꯃꯥ ꯑꯣꯏꯅ ꯑꯩꯒꯤ ꯑꯩꯒꯤ ꯏꯆꯥ ꯑꯣꯏꯕꯗꯤ ꯁꯤ ꯃꯔꯥꯏꯐꯥꯎ ꯐꯕꯅꯤꯅꯦ ꯑꯩꯗꯤ ꯌꯥꯝ ꯐꯕꯅꯦ
ꯋꯥꯉꯥꯡ ꯁꯉꯥꯡꯁꯤ ꯈꯔ ꯐꯨꯒꯟꯗꯧ ꯃꯥꯜꯂꯦꯗ
ꯍꯔꯣꯏꯗ ꯌꯥꯝ ꯁꯦꯡꯅ ꯇꯧꯕꯤꯒꯦꯅꯦ
ꯀꯤꯖꯩꯔ ꯑꯩꯗꯤ ꯅꯪ ꯑꯗꯣ ꯅꯣꯡꯃꯗꯤ ꯊꯦꯡꯅꯁꯤꯗꯅ
ꯊꯦꯡꯅꯁꯦ ꯀꯣꯏꯔꯛꯑꯣ ꯅꯪꯅ ꯅꯪꯅ ꯌꯨꯝꯗ ꯂꯥꯛꯑꯣꯗꯅ ꯑꯩꯈꯣꯏ ꯌꯨꯝꯗ
ꯅꯪ ꯀꯣꯏꯔꯛꯑꯣ
ꯑꯩ ꯀꯣꯏꯔꯛꯀꯗꯕꯗꯣ ꯑꯩꯗꯤ ꯃꯧꯅꯤꯅ ꯊꯕꯛ ꯏꯪꯈꯥꯡ ꯌꯨꯝꯗ ꯇꯦꯇꯥ ꯇꯦꯇꯥ ꯁꯨꯕꯅꯤꯅ ꯃꯄꯥꯟ ꯊꯣꯛꯄ ꯈꯪꯗꯤꯅꯦ
ꯑꯁ ꯄꯪꯉꯦꯍꯦ ꯃꯧꯅꯤꯅ ꯌꯨꯝꯗ ꯑꯗꯨꯝ ꯂꯩꯁꯜꯂꯒ ꯊꯕꯛ ꯇꯧꯕꯗꯣ ꯋꯥꯗ ꯅꯣꯡ ꯐ
ꯋꯥꯔꯁꯨ ꯎꯄꯥꯏ ꯂꯩꯇꯣꯏꯅꯦ ꯑꯌꯨꯛ ꯍꯧꯒꯠꯂꯅꯤ ꯆꯥꯛ ꯊꯣꯡꯉꯅꯤ ꯆꯥꯛ ꯊꯣꯡꯕ ꯂꯣꯏꯔꯒ ꯆꯥꯛ ꯄꯤꯖꯔꯅꯤ ꯀꯨꯂꯤ ꯐꯦꯡꯉꯅꯤ ꯋꯥꯏ ꯇꯩꯔꯅꯤ ꯁꯤꯜꯂꯅꯤ ꯆꯥꯝꯂꯅꯤ
ꯑꯗꯨ ꯂꯣꯏꯔꯒ ꯑꯗꯨꯝ ꯀꯣꯏꯕ ꯆꯠꯂꯣ
ꯏꯆꯥ ꯑꯃꯨꯛ ꯁꯨꯝꯕꯤꯔꯅꯤ ꯑꯍꯤꯡ ꯑꯣꯏꯔꯒ ꯏ ꯋꯥꯕꯨ ꯑꯃꯨꯛ ꯊꯣꯡꯒꯅꯤ ꯀꯗꯥꯏꯗ ꯃꯇꯝ ꯃꯇꯝ ꯂꯩꯕ꯭ꯔꯅꯦ ꯆ
ꯅꯪ ꯅꯪꯒꯤ ꯅꯋꯥꯗꯨꯕꯨ ꯆꯍꯤ ꯀꯌꯥꯈꯛ
ꯏꯋꯥꯗꯣ ꯆ ꯏ ꯐꯏꯅ
ꯑꯩꯃ
ꯇꯀꯄꯥꯎ ꯇꯥ ꯀꯦ ꯐꯟꯅ ꯏꯜꯂꯤꯌꯦꯦ
ꯅꯪꯗꯤ ꯃ ꯇ ꯍꯥꯝꯕꯅꯤꯗ
ꯑꯗꯨꯅꯤ ꯍꯥꯏꯔꯤꯁꯦ ꯃꯇꯥ ꯑꯃꯅꯦ ꯅꯪꯕꯨ ꯑꯣꯏꯅ ꯀꯣꯏꯔꯛꯣ ꯑꯗꯨꯅ ꯑꯩꯈꯣꯏꯗꯤ ꯁꯪꯗꯕꯒꯤꯅꯦ
ꯏꯂꯒ ꯌꯥꯝ ꯄꯋꯦꯗꯔꯒꯤꯁꯤ
ꯑꯩꯗꯤ ꯑꯩꯒꯤ ꯅꯨꯄꯥꯕꯨꯀꯣ ꯆꯥꯛꯀ ꯄꯧꯇꯥꯛꯒ ꯀꯨꯟꯅ ꯇꯣꯜꯂꯒ ꯄꯤꯕꯅꯦ
ꯌꯥꯝ ꯁꯤꯡꯉꯝꯃꯅꯤ ꯑꯗꯨ ꯑꯣꯏꯔꯗꯤ ꯅꯪꯒꯤ ꯅꯍꯦ
ꯑꯁ ꯁꯤꯡꯗꯦꯗ ꯑꯃ ꯅꯥꯀꯣꯡ ꯑꯃꯗ ꯇꯥꯔꯒ ꯅꯥꯀꯣꯡ ꯑꯃꯗ ꯄꯥꯏꯊꯣꯛꯑꯦꯗ ꯆꯪꯗꯦꯗ
ꯆꯜꯂꯣ ꯄꯥꯏꯊꯣꯛꯇꯅꯕ
ꯈꯪꯗꯦ ꯑꯩꯁꯦ ꯃꯥꯒꯤ ꯃꯅꯥꯛ ꯀꯣꯡꯁꯦ ꯁꯔꯖꯔꯤ ꯇꯧꯁꯤꯔꯥ ꯈꯜꯂꯤꯅꯦ ꯍꯥꯏꯔꯁꯨ ꯆꯪꯗꯅꯕꯒꯤ
ꯃꯦꯟ ꯆꯥꯟ ꯂꯕ ꯄꯥꯏꯊꯣꯛ ꯐꯠꯇꯅꯕ ꯑꯃꯔꯣꯝꯗꯣ ꯀꯔꯤꯅꯣ ꯆꯦꯅꯔ ꯀꯔꯤ ꯐꯤꯅꯔ ꯑꯁ ꯀꯥꯡ ꯂꯩꯍꯦ
ꯀꯥꯡ ꯌꯥꯝ ꯆꯤꯍꯟꯒꯅꯨꯀꯣ ꯂꯥꯏꯅꯥ ꯂꯥꯏꯅꯥ ꯌꯥꯝ ꯄꯥꯛꯆꯅꯤ
ꯑꯦ ꯂꯥꯏꯅꯥ ꯍꯥꯏꯔꯒ ꯑꯗꯨꯒ ꯍꯟꯗꯛ ꯀꯩꯅꯣ ꯇꯤꯂꯥꯏ ꯀꯨꯝꯕꯤꯗꯣ ꯇꯥꯕ꯭ꯔꯣ ꯑꯗꯨ ꯆꯤꯛꯄꯗꯒꯤ ꯃꯤ ꯂꯥꯛ ꯀꯩꯅꯣ ꯁꯤꯌꯦꯒ ꯍꯥꯏꯅꯦ ꯀꯩꯅꯣ ꯆꯨꯝꯕ꯭ꯔꯣ ꯂꯥꯟꯕ꯭ꯔꯣ
ꯑꯁꯀꯤꯍꯦ ꯑꯗꯨꯒꯨꯝꯕ ꯍꯥꯏꯔꯛꯄꯅꯨ
ꯅꯣꯏꯔꯣꯝꯗ ꯌꯥꯝ ꯂꯩꯇ꯭ꯔꯣ
ꯍꯣꯏꯔꯣꯝꯗꯗꯤ ꯂꯩꯌꯦ ꯎꯕꯗ ꯑꯩꯗꯤꯀꯣ ꯎꯕꯗ ꯎꯕꯒ ꯍꯦꯛ ꯑꯩꯗꯤ ꯅꯦꯠꯈꯥꯏꯔꯤꯕꯅꯦ
ꯃꯁꯤ ꯅꯨꯄꯤꯁꯦ ꯃꯊꯣꯡ ꯀꯌꯥ
ꯅꯪꯁꯦ ꯁꯥꯊꯤꯔꯝꯒꯅꯤꯍꯦ
ꯑꯩꯗꯤ ꯀꯛ ꯐꯩꯔꯛ ꯀꯔꯤꯔꯥ ꯈꯪꯗꯦ ꯑꯗꯨꯝ ꯎꯕꯒ ꯂꯤꯟ ꯐꯥꯎ ꯇꯥꯟꯅꯔꯒ ꯍꯥꯠꯄꯅꯦ
ꯑ ꯐꯒꯨꯝꯕꯁꯤꯒꯤ ꯃꯆꯥ ꯑꯣꯏꯕ ꯐꯪꯕ ꯍꯥꯏꯕꯁꯤꯗꯤ
ꯟꯕꯅꯤꯅꯦ ꯅꯣꯏꯔꯣꯝꯗ ꯅꯨꯄꯤ ꯑꯃ ꯃꯃꯤꯡ ꯃꯃꯤꯡ ꯆꯠꯄ ꯂꯩ ꯍꯥꯏꯅꯦ ꯍꯨꯏꯗꯣ ꯌꯨꯝꯕꯨꯒꯤ ꯍꯨꯏꯗꯣ ꯎꯔꯗꯤ ꯀꯤꯒꯦ ꯑꯗꯨꯒ ꯆꯦꯜꯂꯤ ꯍꯥꯏꯅꯦ ꯅꯣꯏ ꯅꯣꯏꯔꯣꯝꯗ ꯅꯣꯏꯔꯣꯝꯗꯀꯣ ꯅꯨꯄꯤ ꯑꯃ ꯌꯥꯝ ꯅꯥꯜꯂꯦ ꯍꯥꯏꯌꯦꯕ ꯌꯥꯝ ꯅꯥꯟꯕ ꯅꯥꯟꯃꯟꯕꯒꯤ ꯍꯨꯏꯗꯣ ꯃꯄꯨꯕꯨ ꯎꯔꯗꯤ ꯀꯤ ꯌꯦꯔꯒ ꯆꯂꯦ ꯍꯥꯏꯅꯦ
ꯈꯪꯗꯦ ꯀꯅꯥ ꯑꯣꯏꯖꯥꯠꯅꯣ ꯄꯥꯗꯦ
ꯑ
ꯀꯩꯗꯧꯉꯩꯒꯤ ꯋꯥꯔꯤꯅꯣ
ꯇꯥꯗ꯭ꯔꯗꯤ ꯈꯔ ꯊꯤꯖꯤꯜꯂꯣ ꯇꯥꯅꯕ
ꯑꯁ ꯑꯁꯤꯒꯨꯝꯕ ꯋꯥꯔꯤꯁꯤꯗꯤ ꯃꯧꯁꯤꯡꯅ ꯍꯦꯟꯕꯅꯤꯅꯦ ꯃꯧꯁꯤꯡꯅ ꯍꯦꯟꯕꯅꯤꯅꯦ ꯂꯩꯁꯥꯕꯤ ꯑꯩꯈꯣꯏꯗꯤ
ꯀꯤꯔꯗꯤ ꯌꯨꯝꯕꯨꯕꯨ ꯎꯔꯗꯤ ꯀꯤꯔꯒ ꯆꯦꯜꯂꯦ ꯍꯥꯏꯌꯦ
ꯍꯅꯥ
ꯍꯣꯏ ꯍꯨꯏꯅ ꯌꯨꯝꯕꯨꯗꯣ ꯎꯕꯗꯤ ꯀꯤꯔꯒ ꯆꯦꯟꯕ
ꯑꯗꯨꯗꯤ ꯅꯪ ꯑꯣꯏꯔꯝꯗꯧ ꯃꯥꯜꯂꯦꯗ
ꯑꯁ ꯑꯩꯗꯦꯝꯗꯦꯗ ꯍꯨꯏ ꯔꯨꯔꯨ ꯍꯅ ꯌꯥꯝꯕꯅꯦ ꯍꯧꯗꯣꯡꯅ ꯌꯥꯝꯕꯅꯦ ꯃꯤꯅ ꯌꯥꯝꯕꯅꯦ ꯒ꯭ꯌꯥꯟ ꯃꯦꯟ ꯇꯥꯗꯒ ꯂꯥꯎꯐꯝ ꯂꯥꯛꯐꯝ ꯈꯪꯗ꯭ꯔꯦꯕ
ꯅꯪ ꯅꯪ ꯂꯥꯎꯕ ꯐꯪꯗ꯭ꯔꯕ ꯑꯗꯨꯗꯤ
ꯂꯥꯎꯕꯨꯗꯤ ꯂꯥꯎꯋꯦ ꯑꯗꯨꯕꯨꯣꯡ ꯅꯣꯡ ꯐꯥꯗꯣꯛꯇꯤ ꯂꯥꯎꯃꯟꯕꯅ ꯏꯅꯔꯖꯤ ꯂꯩꯇꯕꯒꯤ ꯗ꯭ꯔꯤꯞꯀ ꯉꯥꯏꯍꯥꯛ ꯉꯥꯏꯍꯥꯛ ꯍꯥꯄꯦ ꯇ ꯌꯥꯂꯦꯗ
ꯅꯪꯒꯤꯁꯤꯗꯤ ꯅꯪꯒꯤ ꯋꯥꯔꯤꯁꯤꯗꯤ ꯌꯥꯝ ꯅꯨꯡꯉꯥꯏꯍꯦ
ꯑꯩꯈꯣꯏ ꯃꯨꯛ ꯐꯕꯕꯁꯤꯦ ꯀꯩꯅ ꯀꯗꯥꯏꯗ ꯂꯩꯒꯗ꯭ꯔꯣ ꯁꯔꯀꯥꯔꯗ
ꯇꯥꯏꯕꯪꯄꯥꯟꯁꯤꯗ ꯑꯅꯤꯔꯛ ꯁꯨꯅ ꯐꯪꯉꯣꯏ ꯍꯥꯏꯗꯤ ꯭ꯔꯣ
ꯍꫭꯏꯅꯦ
ꯐꯩ ꯅꯣꯏꯒꯨꯝꯕ ꯐꯕ ꯃꯤ ꯌꯥꯝꯃꯗꯤ ꯂꯩꯕꯥꯛꯁꯦ ꯑꯁꯤꯒꯤ ꯁꯪꯁꯥꯔꯁꯦ ꯌꯥꯝ ꯏꯪꯅ ꯆꯤꯛꯅ ꯄꯥꯟꯗꯧꯔꯤꯅꯦ
ꯑꯗꯨꯅꯦ ꯍꯥꯏꯁꯦ ꯑꯩ ꯑꯩꯅꯒ ꯃꯤꯅꯤꯁ ꯇꯔꯒꯨꯝꯕ ꯑꯣꯏ ꯔꯝꯃꯗꯤꯀꯣ
ꯑꯩꯅ ꯈꯔ ꯃꯤ ꯑꯩꯅ ꯃꯤ ꯈꯔ ꯃꯁꯛ ꯈꯪꯕ ꯊꯣꯛꯄ ꯃꯤꯒ ꯑꯣꯏꯔꯝꯃꯗꯤ ꯑꯁ ꯅꯣꯏꯒꯁꯦ ꯊꯕꯛꯀ ꯁꯠ ꯁꯠ ꯍꯥꯞꯆꯟꯂꯝꯒꯗꯕ ꯅꯣꯏ ꯍꯧꯖꯤꯛ ꯃꯤꯔꯦꯝ ꯑꯣꯏꯔꯒ ꯂꯩꯔꯤꯗꫭ ꯊꯕꯛ ꯍꯥꯞꯕꯒ ꯂꯩꯔꯝꯒ ꯗꯩꯕ ꯀꯅꯥꯅ ꯈꯪꯕ꯭ꯔꯣ ꯊꯕꯛ ꯍꯥꯞꯄꯤꯔꯒ ꯇꯣꯂꯣꯞꯀ ꯂꯤꯁꯤꯡ ꯌꯥꯡꯈꯩ ꯀꯨꯝꯕ ꯆꯥꯔꯒ ꯂꯩꯔꯝꯃꯗꯤ ꯅꯪꯁꯨ
ꯃꯈꯜꯗꯨ ꯂꯩꯔꯗꯤ ꯍꯧꯖꯤꯛꯇꯒꯤ ꯅꯪ ꯑꯗꯨ ꯑꯣꯏꯅꯤꯅ‌ꯦ ꯍꯥꯏꯔꯗꯤ ꯍꯧꯖꯤꯛꯇꯒꯤ ꯃꯤꯒꯤ ꯃꯇꯦꯡ ꯄꯡ ꯃꯇꯦꯡ ꯇꯧꯕꯤꯕ ꯅꯠꯇ꯭ꯔꯒ ꯑ ꯂꯥꯏꯔꯕꯁꯤꯡꯒꯤ ꯀꯔꯤ ꯀꯔꯤꯅꯣ ꯄꯤꯖꯕ ꯑꯗꯨ ꯍꯧꯔꯣꯗꯅ ꯑꯗꯨ ꯑꯣꯏꯔꯗꯤ ꯅꯪ ꯑꯗꯨ ꯐꯝ ꯐꯥꯝꯗꫭ ꯐꯪꯉꯥꯅꯤ
ꯍꯧꯕꯗꯣ ꯑ ꯍꯅꯨꯕꯒꯤ ꯃꯀꯣꯛ ꯇꯣ ꯂꯩꯇ꯭ꯔꯗꯤ ꯇꯧꯕ ꯌꯥꯗ‌ꯦꯅ‌ꯦ
ꯑꯗꯨꯗꯣ ꯂꯩ ꯅꯪꯉꯣꯟꯗ ꯈꯤꯇꯪ ꯑꯣꯏꯔꯖꯨ ꯂꯩ ꯕꯗꯣ ꯄꯤꯊꯣꯛꯀꯗꯕꯅꯦ
ꯑꯁ ꯄꯤꯊꯣꯛꯅꯤꯡꯉꯥꯏ ꯂꯩꯇꯦꯗ ꯏꯁꯥꯅ ꯆꯥꯎꯕꯅꯦ ꯑꯩ ꯐꯥꯎ ꯆꯥꯕ ꯀꯣꯟꯅꯅꯤꯡꯉꯥꯏ ꯂꯩꯇꯦꯗ
ꯀꯌꯥꯝꯃꯨ ꯌꯥꯝ ꯌꯥꯝ ꯆꯥꯔꯒꯦ ꯑꯍꯤ ꯍꯤ ꯍꯤ
ꯑꯩꯁꯦ ꯆꯥꯝꯃ ꯆꯥꯔꯗꯤꯀꯣ ꯆꯥꯝꯃꯉꯥ ꯂꯩꯔꯦ ꯍꯥꯏꯔꯁꯦꯕꯀꯣ ꯍꯧꯖꯤꯛꯁꯦ ꯂꯨꯄꯥ ꯌꯥꯡꯈꯩꯒꯤ ꯂꯩꯔꯒꯦ ꯍꯥꯏꯔꯕ ꯀꯣꯟꯅꯗ꯭ꯔꯕ ꯑꯗꯨꯝ ꯆꯥꯝꯃꯒꯤ ꯆꯅꯤꯒꯤ ꯆꯍꯨꯝꯒꯤ ꯑꯗꯨꯝ ꯂꯩꯔꯒ ꯆꯥꯕꯤꯅꯦ
ꯀꯤꯌꯦ ꯁꯤ ꯅꯪꯒꯤ ꯋꯥ ꯉꯦꯡ ꯉꯡꯖꯤꯗꯤ ꯊꯦꯡꯅꯅꯤꯡꯉꯥꯏ ꯐꯥꯎ ꯀꯤꯔꯦꯀꯣ ꯑꯩꯗꯤ
ꯂꯤꯁꯤꯡ ꯃꯉꯥꯒ ꯂꯩꯔꯕ ꯍꯞꯇꯥꯐꯥꯎ ꯀꯣꯟꯅꯔꯣꯏꯗ ꯆꯥꯕꯗ
ꯀꯥꯏꯗꯤꯒꯤ ꯆꯪꯕ ꯌꯥꯕꫭꯅꯦ ꯑꯗꯨꯃꯨꯛ ꯆꯪ ꯆꯥꯔꯁꯨ
ꯍꯧꯖꯤꯛ ꯑꯃꯨꯛ ꯆꯥꯥꯁꯜꯂꯦꯗꯅ ꯄꯨꯛꯇ ꯐꯠꯇꯕ ꯂꯩꯕꯁꯤꯡꯗꯣ ꯑꯗꯨꯝ ꯊꯣꯛꯑꯅꯤ ꯑꯃꯨꯛ ꯆꯥꯁꯤꯜꯂꯅꯤ ꯑꯃꯨꯛ ꯊꯣꯛꯑꯅꯤ ꯑꯠ ꯑꯗꯨꯒꯤꯅꯤꯅꯦ ꯏꯁꯥ ꯌꯥꯝ ꯐꯔꯤꯗꯣ